ꯍꯜꯂꯣ
ꯍꯣꯏ ꯇꯥꯕ꯭ꯔꯣ ꯀꯔꯤ ꯆꯥꯔ ꯐꯖꯅꯤ ꯑꯩꯗꯤ ꯋꯥꯛꯀꯤꯡ ꯆꯠꯂꯦ
ꯑꯣ ꯑꯩꯗꯤ ꯐꯃꯨꯡꯗ ꯔꯦꯁ ꯇꯧꯔꯒ ꯂꯩꯌꯦ꯫
ꯑꯣ ꯑꯩꯒꯤ ꯎꯝ ꯑꯩꯒꯤ ꯃꯔꯨꯞ ꯑꯃ ꯑꯩꯒꯤ
ꯅꯪꯒꯤ ꯃꯔꯨꯞꯀ ꯅꯪꯒ ꯎꯝ ꯋꯥꯛꯀꯤꯡ ꯆꯠꯂꯤꯔꯣ
ꯍꯣꯏ ꯑꯩꯒꯤ ꯍꯣꯏ ꯑꯩꯒꯤ ꯃꯔꯨꯞ ꯑꯃ ꯍꯣꯏ
ꯑꯣ ꯅꯨꯡꯉꯥꯏꯕ꯭ꯔꯣ
ꯍꯣꯏ ꯅꯨꯡꯉꯥꯏꯌꯦ
ꯑꯣ ꯑꯩꯁꯨ ꯍꯧꯖꯤꯛꯇꯣ ꯌꯥꯝ ꯁꯥꯕꯒꯤ ꯔꯨꯝꯗ ꯐꯦꯟ ꯊꯥꯔꯒ ꯂꯩꯌꯦ
ꯑꯣ ꯔꯨꯝꯗ ꯂꯩꯕ꯭ꯔꯥ
ꯍꯣꯏ ꯑꯩ ꯔꯨꯝꯗ ꯂꯩꯌꯦ ꯐꯦꯟ ꯊꯥꯔꯒ ꯑꯩ ꯍꯧꯖꯤꯛꯇꯤ ꯄꯣꯊꯥꯔꯤꯅꯦ ꯑꯗꯣ ꯂꯣꯏꯕ ꯑꯗꯨꯒ ꯑꯩ ꯉꯥꯏꯍꯥꯛ ꯂꯩꯔꯒ ꯑꯩ ꯂꯥꯏꯔꯤꯛ ꯑꯃꯨꯛ ꯄꯥꯅꯤꯡꯉꯥꯏꯒꯤ ꯅꯪꯗꯤ
ꯑ ꯑꯩꯗꯤ ꯎꯝ ꯋꯥꯀꯤꯡ ꯆꯠꯂꯦ
ꯋꯥꯛꯀꯤꯡ ꯆꯠꯂꯒ ꯂꯩ ꯅꯪ ꯅꯪꯒꯤ ꯌꯨꯝꯒ ꯀꯌꯥꯝ ꯂꯥꯞꯅꯩ
ꯑꯩꯒꯤ ꯌꯨꯝꯗꯔꯥ ꯐꯤꯐꯇꯤꯟ ꯐꯤꯐꯇꯤꯟ ꯀꯨꯝꯕ ꯐꯤꯐꯇꯤꯟ ꯃꯤꯅꯤꯠꯁ ꯀꯨꯝꯕ
ꯑꯣ ꯑꯗꯨꯗꯤ ꯈꯔꯗꯤ ꯂꯥꯞꯄꯦꯀꯣ
ꯍꯣꯏ ꯑꯗꯨ ꯎꯝ ꯋꯥꯛꯀꯤꯡ ꯆꯠꯂꯒ ꯑ ꯍꯂꯔꯒ ꯏꯔꯨꯖꯒꯦ ꯑꯗꯨ ꯑꯗꯨꯒ ꯏꯔꯨꯖꯒ ꯆꯥꯛ ꯆꯒꯦ ꯆꯛ ꯆꯔꯒ ꯂꯥꯏꯔꯤꯛ ꯈꯤꯇꯪ ꯏꯕꯥ ꯂꯩꯑꯦ ꯑꯗꯨꯕꯨ ꯏꯒꯦ
ꯑꯣ ꯑꯣ ꯌꯥꯝ ꯐꯩꯀꯣ ꯅꯪ ꯅꯪ ꯌꯥꯝꯅ ꯃꯔꯝ ꯃꯣꯛꯄ ꯑꯉꯥꯡ ꯃꯥꯜꯂꯤꯀꯣ ꯒ꯭ꯌꯥꯟ ꯌꯥꯝꯅ ꯍꯣꯏ ꯅꯪ ꯒ꯭ꯌꯥꯟ ꯌꯥꯝ ꯇꯥꯏꯌꯦ
ꯑꯣ
ꯅꯪ ꯌꯥꯝ ꯐꯕ ꯅꯨꯄꯤ ꯑꯣꯏꯀꯣ꯫
ꯍꯣꯏ ꯅꯪꯁꯨꯅꯦ ꯑꯗꯨ ꯅꯪ ꯆꯥꯛ ꯆꯔꯕ꯭ꯔꯣ꯫
ꯆꯗ꯭ꯔꯤ꯫
ꯆꯗ꯭ꯔꯤ꯫
ꯎꯝ꯫
ꯗꯤ ꯀꯔꯤ ꯀꯔꯤ ꯃꯊꯦꯜ ꯆꯗꯣꯏꯅꯣ ꯅꯈꯣꯏ꯫
ꯉꯁꯤꯗꯤ ꯑꯩꯈꯣꯏ ꯉꯥ ꯊꯣꯡꯕ ꯆꯥꯒꯅꯤ ꯑꯩꯈꯣꯏ ꯉꯥ ꯊꯣꯡꯉꯦ ꯑꯩꯈꯣꯏꯒꯤ꯫ ꯍꯣꯏ ꯑꯩꯈꯣꯏꯒꯤ ꯕꯕꯥ ꯍꯣꯏꯁꯨ ꯉꯥ ꯆꯥꯅꯤꯡꯉꯦ ꯍꯥꯏꯕꯒꯤ ꯑꯩꯅ ꯉꯥ ꯊꯣꯡꯕꯤꯈ꯭ꯔꯦ ꯉꯁꯤ꯫
ꯑꯣ꯫
ꯑꯗꯣ ꯑꯩꯈꯣꯏꯁꯨ ꯌꯦꯟ ꯆꯥꯒꯅꯤ ꯉꯥꯁꯤꯗꯤ꯫
ꯌꯦꯟ ꯉꯁꯤ ꯅꯣꯏꯒꯤ ꯌꯦꯟ ꯊꯣꯡꯕ꯭ꯔꯣ꯫
ꯍꯣꯏ ꯌꯦꯟ ꯊꯣꯡꯉꯦ꯫
ꯑꯣ ꯑꯁ ꯌꯥꯝ ꯍꯥꯎꯋꯦ ꯍꯥꯎꯕ ꯍꯦꯟꯖꯥꯡ ꯊꯣꯡꯉꯦꯀꯣ ꯑꯗꯨꯗꯤ꯫ ꯎꯝ꯫
ꯅ ꯅꯪꯁꯨ ꯌꯦꯟ ꯄꯥꯝꯕ꯭ꯔꯥ ꯌꯦꯟꯒꯤ ꯌꯦꯟꯒꯤ ꯃꯊꯦꯜ꯫
ꯍꯣꯏ ꯑꯩꯁꯨ ꯄꯥꯝꯃꯦ ꯌꯦꯟꯒꯤ ꯃꯊꯦꯜꯗꯣ ꯑꯩ ꯌꯥꯝ ꯄꯥꯝꯖꯩꯌꯦ ꯑꯩꯁꯨ ꯆꯥꯅꯤꯡꯉꯦ꯫
ꯑꯣ ꯑꯗꯨꯗꯤ ꯑꯩ ꯎꯝ꯫ ꯍꯣꯏ ꯍꯣꯁꯇꯦꯜꯗꯤ ꯁꯤ ꯅꯪ ꯁꯟꯗꯦꯗ꯫ ꯑ ꯃꯄꯥꯟ ꯆꯁꯦꯔꯥ ꯑ ꯌꯨꯝꯗ ꯍꯜꯂꯒꯅꯤ ꯅꯪ꯫
ꯍꯣꯏ ꯑꯗꯣ ꯅꯪ ꯑꯩꯕꯨ ꯌꯦꯟ ꯊꯣꯡꯕ ꯄꯤꯖꯒꯦꯔꯥ꯫
ꯍꯣꯏ ꯄꯨꯔꯛꯄꯤꯒꯦ꯫
ꯑꯗꯨꯗꯤ ꯑꯩ ꯅꯪꯕꯨ ꯉꯥꯏꯔꯝꯒꯦ ꯁꯟꯗꯦ ꯅꯨꯃꯤꯠꯇ꯫
ꯍꯣꯏ ꯁꯟꯗꯦ ꯅꯨꯃꯤꯇ꯫ ꯅꯪꯒꯤ ꯌꯨꯝꯗ ꯎꯝ ꯉꯥꯏꯔꯣꯀꯣ ꯑꯃꯨꯛ ꯉꯥꯏꯕꯤꯔꯣꯀꯣ ꯑꯗꯨꯒ ꯑꯩꯅ ꯑꯥ ꯌꯦꯟꯒꯤ ꯃꯊꯦꯜ꯫ ꯊꯣꯡꯉꯒ ꯄꯨꯕꯤꯒꯦꯀꯣ꯫
ꯍꯣꯏ ꯄꯨꯕꯤꯌꯣ ꯄꯨꯕꯤꯌꯣ ꯑꯩ __
ꯁꯟꯗꯦꯗ ꯑꯥ ꯕꯖꯥꯔꯁꯨ ꯆꯠꯁꯤꯀꯣ꯫
ꯑꯦ ꯌ ꯑꯩꯕꯨ ꯑꯩꯕꯨꯁꯨ ꯌꯥꯎꯕ ꯌꯥꯕ꯭ꯔꯣ
ꯍꯣꯏ ꯑꯩꯈꯣꯏ
ꯑꯗꯨꯗꯤ ꯌꯥꯝ ꯅꯨꯡꯉꯥꯏꯌꯦ ꯑꯩ ꯑꯩꯕꯨꯁꯨ ꯄꯨꯕꯤꯌꯨꯀꯣ
ꯍꯣꯏ ꯌꯦ ꯌꯦꯟꯒꯤ ꯃꯊꯦꯜꯗꯤ ꯆꯥꯔꯒ ꯆ ꯁꯔꯗ ꯆꯠꯁꯦꯀꯣ
ꯍꯣꯏ ꯆꯠꯁꯦ ꯆꯠꯁꯦ ꯑꯩ ꯑꯩ ꯅꯪꯒ ꯋꯥꯔꯤ ꯁꯥꯟꯅꯕ ꯐꯪꯕꯁꯦ ꯌꯥꯝ ꯅꯨꯡꯉꯥꯏꯔꯦ ꯅꯪꯅ ꯑꯩꯕꯨ ꯃꯌꯥꯝ ꯄꯨꯕꯤꯅꯤ ꯍꯥꯏꯔꯦ ꯑꯗꯣ ꯅꯪ ꯅꯆꯤꯟꯗꯤ ꯈꯤꯇꯪ ꯀꯜꯂꯦꯀꯣ
ꯑꯪ ꯑ ꯈꯪꯗꯦꯗ
ꯅꯪ ꯆꯤꯟ ꯈꯤꯇꯪ ꯀꯟꯕ ꯃꯥꯟꯕ ꯑꯩꯅ
ꯑ ꯅꯠꯇꯦ
ꯀꯩꯅꯣ ꯅꯠꯇꯦ ꯍꯥꯏꯗꯤ
ꯑꯗꯤ ꯇꯜꯂꯦ ꯍꯣꯏ
ꯀꯜꯂꯦ ꯍꯥꯏꯌꯣ
ꯇꯜꯂꯦ ꯍꯣꯏ ꯇꯜꯂꯦ ꯇꯜꯂꯦ ꯌꯥꯔꯕ꯭ꯔꯥ
ꯀꯜꯂꯦ ꯀꯜꯂꯦ
ꯀꯜꯂꯦ ꯀꯜꯂꯦ ꯌꯥꯔꯕ꯭ꯔꯥ
ꯌꯥꯔꯦ ꯌꯥꯔꯦ ꯑꯁ ꯌꯥꯝ ꯌꯥꯝ ꯐꯩꯌꯦ ꯅꯪꯁꯦ
ꯍꯣꯏ ꯑꯗꯣ ꯅꯪ ꯎꯝ ꯉꯁꯤ ꯆ ꯑ ꯀ꯭ꯂꯥꯁ ꯆꯞꯄ꯭ꯔꯥ
ꯎꯝ ꯑꯩ ꯉꯁꯤ ꯀ꯭ꯂꯥꯁ ꯆꯠꯂꯦ ꯑꯩꯒꯤ ꯑꯣꯖꯥꯅ ꯑꯩꯕꯨ ꯎꯝ ꯄꯔꯥ ꯃꯌꯥꯝ ꯑꯃ ꯇꯥꯛꯄꯤꯔꯦ ꯑꯩꯅ ꯃꯣꯏꯒꯤ ꯄꯔꯥꯁꯤꯡꯗꯨꯕꯨ ꯂꯧꯁꯤꯜꯂꯦ ꯑꯗꯨꯒ ꯑꯩꯗꯣ ꯂꯩꯔꯦ ꯌꯥꯝ ꯅꯨꯡꯉꯥꯏ ꯉꯁꯤꯗꯣ
ꯎꯝ ꯑꯥ ꯑꯥꯏ ꯑꯣ ꯐꯩꯅꯤ ꯑ ꯅꯪꯒꯤ ꯐꯤꯜꯃꯤꯛ ꯃꯆꯨ ꯌꯥꯎꯕ꯭ꯔꯥ ꯅꯪ
ꯑꯩꯒꯤ ꯐꯦꯚꯔꯥꯏꯠ ꯃꯆꯨ ꯍꯥꯏꯌꯨꯔꯣ ꯑꯩ ꯃ ꯑꯩ ꯐꯦꯚꯔꯥꯏꯠ ꯃꯆꯨ ꯍꯥꯏꯕꯁꯦ ꯑꯩ ꯑꯃꯈꯛ ꯂꯩꯇꯤꯌꯦ
ꯅꯪꯅꯥ ꯄꯝꯖꯦ ꯅꯪꯅ ꯄꯥꯥꯝꯃ ꯄꯥꯝꯖꯦꯔꯥ
ꯑꯩꯅ ꯄꯥꯝꯖꯕ ꯃꯆꯨꯗꯣ ꯑꯥ ꯑꯃꯈꯛ ꯅꯠꯇꯦ
ꯑꯠ ꯑꯗꯤ ꯑꯗꯨꯗꯤ
ꯑꯩꯅ ꯑꯩꯅ ꯄꯥꯝꯖꯕ ꯃꯆꯨ ꯍꯣꯏ ꯌꯥꯝꯅ ꯂꯩ
ꯑꯣ ꯑꯗꯨꯃꯛ ꯅꯪꯒꯤ ꯑꯗꯨꯗꯤ ꯑꯣ ꯅꯪꯒꯤ ꯄꯥꯝꯖꯕ ꯍꯤꯟꯖꯥꯡ ꯂꯩꯕ꯭ꯔꯣ ꯃꯊꯦꯜ
ꯍꯣꯏ ꯍꯦꯟꯖꯥꯡꯗꯤ ꯂꯩꯌꯦ ꯑꯗꯨꯗꯤ ꯂꯩ ꯑꯩꯗꯤ ꯄꯣꯛꯀ ꯕꯤꯞꯀ ꯊꯣꯡꯕꯁꯦ ꯌꯥꯝ ꯄꯥꯝꯖꯩ
ꯑꯣ ꯑꯣ ꯑꯩꯁꯨ ꯄꯝꯃꯦ ꯑꯩꯁꯨ ꯑꯣ ꯑꯥ ꯁ ꯁꯟꯁꯥꯏꯠ ꯁꯟꯁꯥ ꯈꯪꯝꯕ꯭ꯔ ꯅꯪ
ꯎꯝ ꯁꯟꯁꯥ ꯈꯪꯉꯦ ꯕꯤꯞ ꯅꯠꯇ꯭ꯔꯣ
ꯍꯣꯏ ꯕꯤꯞ ꯍꯣꯏ ꯕꯤꯞꯀꯤ ꯃꯅꯨꯡꯁꯥ ꯁꯟꯁꯥꯒꯤ ꯃꯅꯨꯡꯁꯥ
ꯑꯣ ꯑꯗꯨ ꯑꯣ ꯑꯍꯥꯎ ꯍꯥꯎꯕ꯭ꯔꯣ ꯌꯥꯝꯅ
ꯍꯣꯏ ꯍꯥꯎꯋꯦ ꯌꯥꯝ ꯍꯥꯎꯋꯦ
ꯑꯩꯗꯤ ꯃꯅꯨꯡꯁꯥꯗꯤ ꯄꯥꯝꯕ ꯑꯣꯏꯗꯦ ꯑꯗꯨꯕꯨ ꯕꯤꯞ ꯑꯥ ꯁꯟꯁꯥꯒꯤ ꯃꯠ ꯇꯣꯡꯗꯣ ꯑꯗꯨꯒ ꯑ ꯑ ꯑꯣꯛꯀꯤ ꯑꯣꯛ ꯑꯣꯛꯇꯣ ꯈꯪꯕ꯭ꯔꯣ
ꯍꯣꯏ ꯈꯪꯉꯦ ꯈꯪꯉꯦ
ꯑꯗꯨ ꯑꯗꯨꯒ ꯊꯣꯡꯕꯗꯣ ꯑꯩ ꯌꯥꯝ ꯄꯥꯝꯕ
ꯑꯣ ꯑ ꯑꯗꯨꯗꯤ ꯎꯝ
ꯑꯩꯁꯨ ꯄꯥꯝꯃꯦ ꯑꯣꯛꯒꯤꯁꯨ ꯐꯝꯁꯥꯒꯤꯁꯨ ꯑꯗꯨꯒ ꯑꯣꯛꯁꯥꯁꯨ ꯄꯥꯝꯃꯦ
ꯑꯣ ꯏ ꯑꯗꯣ
ꯎꯝ
ꯐꯩꯌꯦꯗ ꯑꯗꯨ ꯍꯦꯟꯖꯥꯡ ꯑꯍꯥꯎ ꯑꯍꯥꯎꯕꯅꯦ ꯍꯧꯖꯤꯛꯇꯤ ꯑꯩꯈꯣꯏ ꯑꯥ ꯍꯥꯏꯗꯤ ꯇꯤ ꯁꯝꯃꯔ ꯂꯩꯔꯦ ꯁꯝꯃꯔꯅꯤꯅ
ꯍꯣꯏ
ꯀꯥꯂꯦꯟ ꯅꯨꯡꯁꯥ ꯌꯥꯝ ꯁꯥꯕ ꯑꯗꯨꯅ ꯗꯤꯍꯥꯏꯗ꯭ꯔꯦꯁꯟ ꯌꯥꯝ ꯇꯧꯋꯦ ꯑꯗꯨꯗꯨꯒꯤ ꯑꯩꯈꯣꯏꯗꯣ ꯍꯧꯖꯤꯛꯇꯤ ꯆꯤꯟꯖꯥꯛ ꯑꯐ ꯑꯐꯕ ꯆꯥꯒꯗꯧꯕꯅꯦ
ꯍꯣꯏ ꯍꯣꯏ
ꯅꯪꯁꯨ ꯍꯧꯖꯤꯛꯇꯤ ꯆꯤꯟꯖꯥꯛ ꯑꯐ ꯑꯐꯕ ꯆꯥꯎꯀꯣ ꯅꯥꯗꯅꯕ ꯇꯧꯀꯣ
ꯍꯣꯏ ꯑꯗꯨ ꯑꯗꯨꯒ ꯅꯪꯁꯨ ꯑ ꯏꯁꯤꯡ ꯌꯥꯝ ꯊꯛꯎꯀꯣ ꯏꯁꯤꯡꯒꯨꯝꯕ ꯀꯣꯀꯣꯅꯠ ꯖꯨꯏꯁꯒꯨꯝꯕ ꯍꯣꯏ ꯑꯣꯔꯦꯠꯒꯨꯝꯕꯥ ꯍꯣ ꯍꯣꯏ ꯍꯣꯏ ꯍꯣꯏ ꯌꯥꯝ ꯊꯥꯎꯀꯣ
ꯍꯣꯏ ꯍꯣꯏ ꯊꯛꯀꯦ ꯑꯗꯣ ꯎꯝ ꯍꯧꯖꯤꯛꯇꯤ ꯎꯝ ꯍꯦꯟꯖꯥꯡꯒꯨꯝꯕꯁꯤꯁꯨ ꯌꯥꯝꯅ ꯍꯥꯎꯕ ꯃꯇꯝꯗꯤ ꯑꯣꯏꯔꯛꯇ꯭ꯔꯦꯕ
ꯑ ꯑ
ꯍꯥꯏꯕꯗꯤ ꯅꯨꯡꯁꯥ ꯌꯥꯝ ꯁꯥꯕꯒꯤꯀꯣ ꯆꯥꯛ ꯍꯦꯟꯖꯥꯡꯗꯣ ꯌꯥꯝꯅ ꯍꯥꯎ ꯍꯥꯎꯕ ꯑꯣꯏꯗ꯭ꯔꯦꯗꯅ ꯑꯗꯨꯅꯤꯗ
ꯎꯝ
ꯑꯩ ꯅꯪꯕꯨꯁꯨ ꯅꯣꯡꯃ ꯍꯦꯟꯖꯥꯡ ꯑꯍꯥꯎꯕ ꯊꯣꯡꯉꯒ ꯄꯤꯖꯒꯦꯀꯣ
ꯍꯣꯏ ꯉꯥꯏꯒꯦ ꯑꯩꯁꯨ ꯎꯝ
ꯐ꯭ꯔꯨꯠ ꯁꯥꯂꯥꯗ ꯆꯥꯅꯤꯡꯕ꯭ꯔꯣ ꯐ꯭ꯔꯨꯠ ꯀꯁꯇꯥ꯭ꯔꯗ ꯐ꯭ꯔꯨꯠ ꯀꯁꯇꯥ꯭ꯔꯗ ꯆꯥꯅꯤꯡꯕ꯭ꯔꯣ
ꯍꯣꯏ ꯍꯣꯏ ꯆꯥꯅꯤꯡꯉꯤ ꯑꯁꯤꯁꯨ ꯍꯣꯏ ꯅꯪ ꯑꯣ ꯃꯦꯛ ꯇꯣꯕ ꯍꯩꯕ꯭ꯔꯥ
ꯍꯩꯌꯦ ꯐ꯭ꯔꯨꯠ ꯐ꯭ꯔꯨꯠ ꯀꯁꯇꯥ‍꯭ꯔꯗ ꯁꯦꯝꯕꯁꯦ
ꯑꯣ
ꯃꯤꯜ꯭ꯀꯅꯦ ꯑꯗꯨꯒ ꯀꯁꯇꯥ꯭ꯔꯗ ꯄꯥꯎꯗꯔꯅꯦ ꯑꯗꯨꯒ ꯑ ꯀꯩꯅꯣꯒ ꯑꯦꯄꯜ ꯑꯗꯨ ꯕꯅꯅꯥ ꯄꯣꯃꯦꯒ꯭ꯔꯥꯅꯦꯠ ꯑ ꯀꯨꯝꯕ ꯃꯌꯥꯝ ꯍꯥꯞꯄꯅꯤ
ꯍꯣꯏ ꯍꯣꯏ
ꯑꯗꯨꯒ ꯁꯦꯝꯃꯒ ꯆꯥꯗꯣꯏꯅꯦ ꯍꯣꯏ ꯍꯥꯎꯋꯦ
ꯍꯣꯏ ꯑꯗꯨꯁꯨ ꯌꯥꯝꯅ ꯌꯥꯝꯅ ꯆꯥꯒꯅꯨꯀꯣ ꯍꯧꯖꯤꯛ ꯀꯥꯟꯗꯤ ꯍꯣꯠ ꯅꯠꯇ꯭ꯔ ꯁꯥ ꯁꯥꯕ
ꯍꯣꯏ ꯍꯧꯖꯤꯛ ꯀꯥꯟꯗꯤ ꯁꯥꯕꯒꯤ ꯌꯥꯝ ꯆꯥꯕꯁꯨ ꯌꯥꯗꯕ
ꯍꯣꯏ ꯌꯥꯝ ꯆꯥꯒꯨꯅꯨ ꯑ ꯏꯟꯗꯥꯏꯖꯦꯁꯟ ꯒꯨꯝꯕ ꯂꯥꯛꯀꯅꯤ ꯑꯗꯨꯕꯨ ꯌꯥꯝ ꯆꯥꯒꯅꯨꯀꯣ
ꯍꯣꯏ ꯌꯥꯝꯅꯗꯤ ꯆꯥꯔꯣꯏ ꯈꯔ ꯈꯔꯗꯤ ꯆꯥꯒꯦ ꯎꯝ
ꯎꯝ ꯎꯝ ꯅꯪꯅ
ꯍꯧꯖꯤꯛꯇꯤ ꯅꯪ ꯍꯜꯂꯛꯑꯕ꯭ꯔꯣ
ꯍꯣꯏ ꯍꯥꯜꯂꯛꯑꯦ
ꯅꯪꯒꯤ ꯐ꯭ꯔꯦꯟꯒ ꯅꯪꯒ ꯍꯜꯂꯛꯑꯦ ꯌꯨꯝ ꯌꯧꯔꯕ꯭ꯔꯣ
ꯍꯣꯏ ꯌꯨꯝꯗ ꯌꯧꯗꯨꯔꯦ ꯑꯩꯈꯣꯏꯒꯤ ꯍꯣꯏ ꯌ ꯌꯨꯝꯒꯤ ꯂꯝꯕꯤꯗ ꯌꯧꯗꯣꯔꯦ ꯅꯪ ꯀ꯭ꯂꯥꯁ ꯑ ꯀ꯭ꯂꯥꯁꯥ ꯀꯌꯥ ꯇꯝꯃꯦ
ꯑꯩꯗꯤ ꯀ꯭ꯂꯥꯁ ꯇꯝꯗ꯭ꯔꯦ
ꯇꯝꯗ꯭ꯔꯦꯅ ꯅꯍꯥꯟ ꯇꯝꯕ ꯂꯣꯏꯔꯕ꯭ꯔꯣ ꯑꯥ
ꯑꯩꯗꯤ ꯀ꯭ꯂꯥꯁ ꯇꯝꯕ ꯍꯣꯏ ꯂꯣꯏ ꯑꯩ ꯂꯣꯏꯕꯗꯤ ꯂꯣꯏꯗꯦ ꯑꯗꯨꯕꯨ ꯀ꯭ꯂꯥꯁꯇꯤ ꯇꯣꯛꯈ꯭ꯔꯦꯕ
ꯑꯣ ꯑꯣ ꯇꯣꯛꯈ꯭ꯔꯦ ꯀꯔꯤꯒꯤ
ꯑꯁ ꯑꯩ ꯂꯥꯏꯔꯤꯛ ꯇꯝꯕꯁꯦ ꯌꯥꯝ ꯋꯥꯁꯜꯂꯛꯑꯦꯕ ꯑꯗꯨ ꯇꯣꯛꯈ꯭ꯔꯕ ꯑꯩꯗꯣ
ꯑꯣ ꯑꯗꯨꯗꯤ ꯍꯧꯖꯤꯛ ꯀꯥꯟꯗꯤ ꯀꯔꯤ ꯇꯣꯏꯔꯒ ꯂꯩꯌꯦ ꯅꯪ ꯊꯕꯛ ꯊꯕꯛ ꯊꯕꯛ ꯑꯃꯁꯨ ꯇꯥꯕ꯭ꯔꯥ ꯇꯧꯕ꯭ꯔꯥ
ꯑꯩ ꯊꯕꯛ ꯀꯩꯁꯨꯇ ꯇꯧꯗꯦꯗ ꯍꯣꯏ ꯑꯩ ꯉꯥꯏꯍꯥꯛ ꯉꯥꯏꯍꯥꯛꯀꯤ ꯑꯩꯗꯤ ꯐꯣꯟ ꯌꯦꯡꯕ ꯇꯨꯝꯕ ꯆꯥꯛ ꯆꯥꯕ ꯌꯨꯝꯒꯤ ꯊꯕꯛ ꯇꯧꯕ ꯁꯤ ꯈꯛꯇꯅꯦꯗ ꯑꯇꯩ ꯑꯍꯦꯟꯕ ꯀꯩꯁꯨꯝꯇ ꯇꯧꯗꯦ
ꯑꯣ ꯍ ꯑꯗꯨꯗꯤ ꯅꯪꯗꯤ ꯅꯨꯡꯉꯥꯏꯔꯅꯤ
ꯍꯣꯏ ꯅꯪꯗꯤ ꯅꯪ ꯅꯪꯒꯤ ꯋꯥꯕ꯭ꯔꯣ
ꯑꯩꯗꯤ ꯋꯥꯏꯑꯦ ꯑꯩꯗꯤ ꯎꯝ ꯗꯣꯛꯇꯨ꯭ꯔ ꯇꯝꯃꯦ ꯌꯥꯝ ꯋꯥꯏꯑꯦ ꯍꯣꯏ ꯀ꯭ꯂꯥꯁ ꯆꯠꯂꯦ
ꯀꯣ ꯑꯗꯨꯗꯤ ꯗꯣꯛꯇꯔ ꯗꯣꯛꯇꯔꯒꯤ ꯅꯨꯄꯤ ꯑꯃꯒ ꯑꯩꯒ ꯋꯥꯔꯤ ꯁꯥꯟꯅꯕ ꯐꯪꯕꯁꯦ ꯌꯥꯝ ꯍꯔꯥꯎꯋꯦ ꯌꯥꯝ ꯅꯨꯡꯉꯥꯏꯑꯦ
ꯍꯣꯏ ꯑꯗꯨꯒ ꯑꯩ ꯍꯥꯏꯕꯠ ꯇꯜꯂꯦꯗ ꯌꯥꯝ ꯋꯥꯔꯦꯗꯣ ꯀ꯭ꯂꯥꯁ ꯆꯥꯠꯀꯅꯤ ꯀ꯭ꯂꯥꯁ ꯂꯣꯏꯔꯦꯒ ꯗꯤꯎꯇꯤ ꯆꯥꯠꯀꯅꯤ ꯑꯗꯨꯒ ꯂꯥꯏꯔꯤꯛꯁꯨ ꯌꯝ ꯏꯕ ꯂꯥꯛꯑꯦ ꯋꯥꯔꯦ ꯋꯥꯏ ꯑꯁꯦꯡꯕꯅ
ꯑꯣ
ꯋꯥꯏ
ꯑꯗꯨꯗꯤ ꯅꯪ ꯍꯧꯖꯤꯛꯇꯤ ꯄꯣꯊꯥꯕ ꯃꯇꯝ ꯑꯥ ꯁꯨ ꯐꯪꯗꯕ꯭ꯔꯣ
ꯑꯣꯕ ꯊꯕꯛ ꯍꯣꯏ ꯌꯥꯎꯗꯦ
ꯄꯣꯊꯥꯕ ꯃꯇꯝ ꯐꯪꯗꯦ
ꯍꯣꯏ ꯐꯝꯗꯦ ꯑꯩꯗꯤ ꯑꯈꯣꯏ ꯑꯩꯈꯣꯏꯒꯤꯗꯤ ꯍꯣꯏ ꯍꯣꯏ ꯑꯗꯨꯕꯨ ꯌꯥꯝ ꯋꯥꯔꯒ ꯂꯩꯌꯦ
ꯑꯩꯗꯤ ꯍꯣꯏ ꯈꯔ ꯑꯩꯗꯤ ꯄꯣꯊꯥꯕꯗꯤ ꯌꯥꯝ ꯐꯪꯉꯦ ꯑꯗꯨꯕꯨ ꯌꯨꯝꯒꯤ ꯊꯕꯛ ꯇꯧꯕꯒꯤ ꯑꯩꯁꯨ ꯄꯣꯠ ꯊꯥꯔꯒꯗꯤ ꯑꯗꯨꯝ ꯂꯩꯇꯦ
ꯑꯣ
ꯊꯕꯛꯁꯨ ꯇꯧꯔ ꯇꯧꯔꯒ ꯂꯩꯕ ꯏꯃꯨꯡꯒꯤꯁꯨ ꯂꯣꯏꯁꯤꯜꯂꯒ ꯂꯩꯕ
ꯑꯣ ꯑꯣ
ꯎꯝ ꯑꯩꯗꯤ ꯊꯕꯛ ꯅꯣꯡꯉꯥꯜꯂꯁꯨ ꯑꯩꯅ ꯆꯥꯛ ꯊꯣꯡꯕꯤꯕ ꯃꯣꯏ ꯃꯌꯥꯝꯒꯤ ꯑꯗꯨꯒ ꯏꯁꯣꯔꯕꯨꯁꯨ ꯑꯩꯅ ꯄ꯭ꯔꯦ ꯇꯧꯕꯤꯕ ꯑꯗꯨ ꯅꯨꯡꯊꯤꯟꯒꯨꯝꯕꯁꯨ ꯑꯩꯅ ꯃꯣꯏꯒꯤ ꯑ ꯇꯤ ꯑ ꯎꯝ ꯏꯚꯤꯅꯤꯡꯒꯨꯝꯕ ꯑꯗꯒꯤ ꯀꯣꯐꯤꯒꯨꯝꯕꯁꯨ ꯑꯩꯅ ꯁꯦꯝꯕꯤꯔꯒ ꯃꯣꯏꯕꯨ ꯑꯃꯨꯛ ꯁꯥꯔꯚ ꯇꯧꯕꯤꯕ
ꯑꯣ ꯑꯣ
ꯄꯤꯕꯤꯕꯗꯣ ꯑꯗꯨ ꯄꯤꯕꯤꯕ ꯑꯗꯨꯒꯨꯝꯕ ꯑꯁ ꯌꯥꯝ ꯇꯧꯋꯦꯗ ꯑꯗꯨꯒ ꯅꯨꯡꯗꯥꯡ ꯇꯥꯔꯁꯨ ꯑꯩꯅ ꯏꯁꯣꯔꯕꯨ ꯑꯃꯨꯛ ꯄ꯭ꯔꯦ ꯇꯧꯕꯤꯒꯅꯤ ꯃꯣꯏꯒꯤꯗꯃꯛ ꯑꯩꯅ ꯆꯥꯛ ꯑꯃꯨꯛ ꯊꯣꯡꯕꯤꯒꯅꯤ ꯑꯗꯨꯒ ꯃꯣꯏꯅ ꯍꯔꯥꯎꯕꯁꯦ ꯑꯩ ꯌꯥꯝꯅ ꯅꯨꯡꯉꯥꯏꯌꯦ ꯑꯗꯨꯒꯤ ꯑꯩ ꯃꯣꯏꯒꯤꯗꯃꯛꯇ ꯃꯇꯦꯡ ꯃꯌꯥꯝ ꯇꯧꯕꯤꯔꯦ ꯂꯩꯌꯦ
ꯑ ꯑ ꯍꯣꯏ
ꯅꯪꯁꯨ ꯌꯨꯝꯗ ꯆꯠꯄ ꯃꯇꯝꯗ ꯅꯪꯒꯤ ꯄꯦꯔꯦꯟꯁꯀꯤ ꯍꯦꯜꯄꯁ ꯃꯌꯥꯝ ꯇꯧꯕꯤꯌꯨ
ꯍꯣꯏ ꯌꯥꯝ ꯇꯧꯕꯤꯒꯦ ꯃꯈꯣꯏꯅ ꯑꯩꯈꯣꯏꯒꯤ ꯑ ꯐꯤꯁꯒꯨꯝꯕ ꯀꯔꯤ ꯀꯔꯤꯒꯨꯝꯕ ꯌꯥꯝ ꯄꯩꯁꯥ ꯌꯥꯝ ꯆꯥꯕꯒꯤ ꯍꯣꯏ ꯇꯧꯕꯤꯒꯦ ꯃꯈꯣꯏꯒꯤ ꯍꯦꯜꯞ ꯇꯧꯕꯤꯒꯦ ꯑꯩꯁꯨ
ꯍꯣꯏ ꯇꯧꯕꯤꯌꯣ ꯇꯧꯕꯤꯌꯣ
ꯍꯣꯏ
ꯑꯗꯣ ꯏꯁꯣꯔꯅꯁꯨ ꯎꯕꯤꯒꯅꯤ ꯅꯪꯅ ꯃꯣꯏꯒꯤ ꯍꯦꯜꯞ ꯇꯧꯕꯤꯔꯗꯤ ꯑꯗꯣ ꯅꯪꯕꯨꯁꯨ ꯕ꯭ꯂꯦꯁꯤꯡ ꯐꯪꯒꯅꯤ
ꯍꯣꯏ ꯃꯥꯅꯦ ꯃꯥꯅꯦ
ꯎꯝ ꯃꯤꯗꯤ ꯌꯥꯝ ꯅꯨꯡꯉꯥꯏꯔꯦꯀꯣ ꯑꯩꯅ ꯅꯥꯕ ꯃꯇꯝꯗꯁꯨ ꯍꯣꯔꯦꯟ ꯅꯪꯅ ꯑꯩꯕꯨ ꯃꯇꯦꯡ ꯇꯧꯕꯤꯔꯅꯤꯀꯣ
ꯍꯣꯏ ꯍꯣꯏ
ꯑꯩꯅ ꯅꯥꯛ ꯃꯇꯝꯗ ꯑꯩꯒꯤ ꯋꯥꯕ ꯃꯇꯝꯗ ꯑꯩ ꯅꯪꯕꯨ ꯁꯤꯌꯔ ꯇꯧꯒꯦꯀꯣ
ꯍꯣꯏ ꯍꯣꯏ ꯁꯦꯌꯔ ꯇꯧꯔꯣ ꯑꯩꯁꯨ ꯁꯦꯌꯔ ꯇꯧꯒꯦ ꯀꯣ
ꯍꯣꯏ ꯇꯧꯔꯣ ꯇꯧꯔꯣ ꯑꯗꯨꯒ ꯅꯪ ꯑꯩꯒꯤ ꯃꯇꯦꯡ ꯄꯥꯡꯕꯤꯔꯣ ꯀꯣ
ꯍꯣꯏ ꯍꯣꯏ ꯄꯥꯡꯕꯤꯒꯦ ꯍꯣꯏ ꯑꯗꯨꯗꯤ ꯍꯧꯖꯤꯛꯇꯤ ꯀꯔꯤ ꯇꯧꯔꯒꯂꯩꯒꯦ
ꯍꯧꯖꯤꯛꯇꯤ ꯑꯩ